ꯑꯣ ꯍꯜꯂꯣ꯫
ꯍꯜꯂꯣ꯫
ꯇꯥꯕ꯭ꯔ‌ꯣ꯫
ꯑ ꯑ ꯇꯥꯏ ꯇꯥꯏ꯫
ꯑꯣꯀꯦ ꯒꯨꯗ ꯏꯚꯤꯅꯤꯡ꯫
ꯒꯨꯗ ꯏꯚꯅꯤꯡ꯫
ꯆꯥꯛ ꯆꯥꯔꯕ‌ꯣ꯫
ꯀꯔꯤ ꯃꯊꯦꯜ ꯆꯥꯔꯒꯦ ꯑꯩꯗꯤ ꯄꯣꯊꯥꯔꯤ꯫
ꯑꯩꯈꯣꯏꯗꯤ ꯆꯥꯛ ꯆꯥꯗ꯭ꯔꯤꯗ꯫ ꯅ‌ꯣꯏ ꯆꯥꯛ ꯆꯥꯔꯕꯣ꯫
ꯑꯩꯁꯨꯨ ꯆꯥꯗ꯭ꯔꯤꯗ꯫ ꯀꯔꯤ ꯏꯟꯖꯥꯡ ꯊꯣꯡ ꯆꯞ ꯃꯥꯟꯅꯅ ꯍꯪꯉꯤꯅꯦ꯫
ꯍ꯫ ꯑꯩꯗꯤ ꯑꯩꯗꯤ ꯆꯤꯛꯀꯟ ꯊ‌ꯣꯡꯉꯦ ꯅꯪꯗꯤ ꯀꯩ ꯊ‌ꯣꯡꯉꯒꯦ꯫
ꯑꯩꯗꯤ ꯑꯩꯅ ꯊꯣꯡꯗꯕꯅꯤꯅ ꯈꯪꯗꯦ꯫
ꯅꯨꯡꯁꯤ ꯅꯨꯡꯁꯤꯕ ꯋꯥꯔꯤ ꯁꯥꯟꯅꯁ‌ꯦ꯫
ꯁꯥꯟꯅꯁ‌ꯦ꯫
ꯅꯪꯅꯁꯨ ꯑꯩ ꯅꯨꯡꯁꯤꯕ ꯑꯩꯅꯁꯨ ꯅꯪ ꯅꯨꯡꯁꯤꯕ꯫ ꯂꯚ ꯁ꯭ꯇꯣꯔꯤ꯫
ꯀꯩꯅꯣ ꯇꯧꯔꯤꯁꯤꯕꯣ꯫
ꯏꯁꯩ ꯁꯛꯄ ꯍꯩꯕ꯭ꯔꯣ꯫
ꯍꯩꯗ ꯍꯩꯌꯦ꯫
ꯏꯁꯩ ꯁꯛꯄ ꯍꯩꯌꯦ꯫
ꯍꯩꯌꯦ ꯍꯣꯏ꯫
ꯖꯒꯣꯏꯗꯤ꯫
ꯂꯣꯏꯅ ꯍꯩꯕ꯭ꯔꯣ꯫
ꯍꯣꯏ꯫
ꯅꯪꯗꯤ ꯌꯥꯝ ꯍꯩꯍꯦ꯫
ꯈꯪꯗꯦꯗ ꯑꯗꯨꯝ ꯄꯣꯛꯄꯗꯒꯤ ꯌꯥꯎꯔꯛꯈ꯭ꯔꯕ ꯃꯥꯜꯂꯦ꯫
ꯑꯣ꯫ ꯑꯩꯁꯨꯅꯦ ꯄꯣꯛꯄꯗꯒꯤꯅꯦ ꯑꯩꯒꯤ ꯆꯤꯟꯁꯤꯅꯅꯦ ꯀꯕ‌ꯣꯛ ꯄꯣꯛꯒꯨꯝꯅ ꯄ꯭ꯔꯣꯛ ꯄ꯭ꯔꯣꯛ ꯄ꯭ꯔꯣꯛ ꯄ꯭ꯔꯣꯛ ꯄꯣꯛꯄꯀꯣ꯫
ꯑꯣ ꯑꯗꯨꯃꯥꯏ
ꯑꯩꯒꯤ ꯆꯤꯟ ꯑꯩꯒꯤ ꯑꯩꯒꯤ ꯆꯤꯟꯕꯥꯟꯁꯦ ꯇꯨꯃꯤꯟꯅ ꯂꯩꯌꯨ ꯍꯥꯏꯔꯁꯨ ꯌꯥꯗꯕꯀꯣ꯫ ꯑꯩꯒꯤ ꯆꯤꯝꯕꯥꯟꯁꯦ ꯑꯩꯒꯤ ꯊꯃꯣꯏ ꯃꯅꯨꯡꯗꯒꯤ ꯊꯣꯛꯂꯛꯄ ꯋꯥꯍꯩꯁꯤꯅ꯫ ꯈꯥꯝꯕ ꯉꯝꯗ꯭ꯔꯦꯕ ꯃꯊꯟꯗ ꯄꯉꯥꯡ ꯉꯥꯡꯉꯦ ꯀꯔꯤꯅꯣꯁꯨ ꯈꯪꯗꯦ
ꯑꯣ
ꯑꯗꯨ
ꯅꯪꯒꯤ ꯆ ꯀꯃꯥꯏ ꯀꯃꯥꯏ ꯍꯥꯞꯄꯒ ꯀꯩ ꯀꯩ ꯍꯥꯞꯕ꯭ꯔꯣ
ꯆꯗ꯭ꯔꯔꯤꯗ
ꯅꯪ ꯊꯣꯡꯗ꯭ꯔꯣ
ꯑꯩ ꯊꯣꯡꯕꯅꯦ ꯑꯩ ꯊꯣꯡꯕꯅꯦꯕꯀꯣ ꯑꯩꯗꯨ ꯑꯩꯗꯣ ꯊꯣꯡꯕ ꯌꯥꯝ ꯄꯥꯝꯕꯅꯦꯕꯀꯣ
ꯎꯝ
ꯗꯒꯦ ꯑꯩꯅ ꯊꯣꯡꯉꯒꯅꯦ ꯐꯖꯅ ꯊꯣꯡꯉꯛꯄꯅꯤꯅ ꯑꯩꯗꯤ ꯑꯩꯗꯤ ꯌꯥꯝ ꯍꯩꯕꯅꯤ
ꯌꯥ ꯄꯨ
ꯅꯪꯗꯤ ꯍꯥꯏꯌꯦ ꯀꯔꯤ ꯍꯥꯞꯄꯒ ꯊꯣꯡꯉꯤꯅꯣ ꯍꯥꯏꯔꯣ
ꯎꯝ
ꯆꯤꯀꯟ ꯍꯥꯞꯄꯦ ꯏꯁꯤꯡ ꯍꯥꯞꯄꯦ ꯊꯥꯎ ꯍꯥꯞꯄꯦ ꯆꯅꯝ ꯍꯥꯞꯄꯦ ꯇꯤꯜꯍꯧ ꯍꯥꯞꯄꯦ ꯃꯣꯔꯣꯛ ꯍꯥꯞꯄꯦ ꯊꯨꯝ ꯍꯥꯞꯄꯦ ꯑꯗꯨꯒ ꯅꯪꯒꯤ ꯅꯨꯡꯁꯤꯕꯁꯨ ꯈꯔ ꯍꯥꯞꯈꯤꯕꯅꯦ
ꯑꯣ ꯀꯃꯥꯏꯅ ꯇꯣꯡꯕ
ꯍꯣꯏ ꯅꯪꯒꯤ ꯅꯨꯡꯁꯤꯕꯁꯨ ꯈꯔ ꯍꯥꯞꯈꯤꯕꯅꯦ ꯍꯣꯔꯦꯟ ꯆꯥꯔꯒꯅꯦ ꯑꯩꯁꯦ ꯉꯥꯥꯎꯔꯦ ꯑꯗꯨꯅꯦ ꯅꯪꯒꯤ ꯅꯨꯡꯁꯤꯕꯗ ꯋꯥꯏ ꯍꯥꯏꯔ ꯎꯝ ꯑꯩꯒ ꯋꯥꯔꯤ ꯁꯥꯟꯅꯕꯁꯨ ꯅꯨꯡꯉꯥꯏꯇꯕ꯭ꯔꯣ ꯑ ꯇꯥꯕꯔꯣ
ꯄ ꯇꯥꯏꯌꯦ
ꯑꯩꯒ ꯋꯥꯔꯤ ꯁꯥꯟꯅꯕꯁꯤꯕꯨ ꯏꯅꯨꯡ ꯅꯨꯡꯉꯥꯏꯇ꯭ꯔꯕꯣ
ꯌꯥ
ꯊꯋꯥꯏ ꯌꯥꯝ ꯅꯨꯡꯉꯥꯏꯇꯕ ꯃꯥꯜꯂꯦꯗ
ꯅꯨꯡꯉꯥꯏꯅ ꯅꯪꯅ
ꯑꯩꯅ
ꯑ
ꯎ ꯎ ꯅꯪꯒꯤ ꯊꯃꯣꯏꯗꯅ ꯇꯁꯦꯡꯅ ꯅꯨꯡꯁꯤꯕ ꯑꯣꯏꯔꯗꯤ ꯑꯩꯕꯨ ꯄꯨꯝꯅꯃꯛ ꯎ ꯎꯝ ꯑꯩ ꯅꯨꯡꯁꯤꯏꯕ ꯋꯥꯔꯤꯅꯤꯗ ꯌꯥꯝ ꯅꯨꯡꯁꯤꯕ ꯋꯥꯔꯤꯅꯤꯗꯀꯣ ꯅꯠꯇ꯭ꯔꯣ
ꯍꯣꯏ
ꯀꯔꯤ ꯍꯥꯏꯕꯅꯣ?
ꯇꯥꯏꯌꯦ ꯇꯥꯏꯌꯦ ꯇꯥꯗꯦꯗ ꯇꯥꯗꯤꯌꯦ, ꯅꯪꯗꯤ ꯇꯥꯕ꯭ꯔꯣ?
ꯑꯩꯒꯤ ꯅꯦꯠꯇꯤ ꯌꯥꯝ ꯅꯨꯡꯉꯥꯏꯌꯦ꯫ ꯑꯩꯒꯤ ꯅꯠꯇꯤ ꯀꯌꯤꯝ ꯇꯧꯗꯦꯗ꯫ ꯅꯪꯒꯤ ꯅꯦꯠꯅ ꯑꯣꯏꯔꯝꯕꯅꯤꯗ꯫
ꯗ
ꯍꯥ
ꯍꯠꯇ
ꯇꯥꯔꯕꯣ ꯍꯨꯖꯤꯛꯇꯤ?
ꯇꯔꯥ ꯍꯥꯏꯕ꯫
ꯇꯥꯔꯦ, ꯇꯥꯔꯗꯤ ꯐꯔꯦ ꯑꯩꯁꯨ ꯇꯥꯔꯦ ꯑꯩꯁꯨ ꯇꯔꯦ ꯅꯪꯁꯨ ꯇꯥꯔꯣ꯫ ꯅꯪꯁꯨ ꯇꯔꯣ, ꯑꯩꯁꯨ ꯇꯔꯦ꯫ ꯇꯥꯕ꯭ꯔꯣ?
ꯇꯥꯏ ꯇꯥꯏꯌꯦ꯫
ꯋꯥ ꯉꯥꯡꯉꯣ ꯅꯪꯁꯨ
ꯑꯣꯝ ꯑꯩꯗꯤ ꯗ
ꯑꯩꯅ ꯉꯥꯡꯕ ꯈꯛꯇꯪ ꯇꯥꯒꯦ ꯍꯥꯏꯔꯣ?
ꯇꯥ
ꯇꯥꯔꯦ ꯇꯥꯔꯦ꯫
ꯅꯪꯗꯤ ꯏꯁꯩ
ꯑꯩ ꯏꯁꯩ ꯁꯛꯄ ꯍꯥꯏꯔꯣ?
ꯍꯥꯥ
ꯑꯩ ꯀꯩꯗꯧꯋꯦ ꯍꯥꯏꯕ?
ꯍꯜꯂꯣ!
ꯇꯌꯦ ꯇꯌꯦ꯫ ꯇꯥꯏꯌꯦ꯫ ꯇꯥꯏꯌꯦ ꯇꯌꯦ ꯇꯌꯦ ꯑꯝ ꯎꯝ ꯇꯥꯏꯌꯦ꯫ ꯅꯪꯉꯣꯟꯗ ꯅꯦꯠ ꯅꯨꯡꯉꯥꯏꯇꯕ ꯖꯥꯠꯂꯣ? ꯅꯦꯠ ꯅꯨꯡꯉꯥꯏꯇꯕ꯭ꯔꯥ ꯅꯪꯉꯣꯟꯗ? ꯅꯪꯒꯤ ꯅꯦꯠ ꯅꯨꯡꯉꯥꯏꯇꯕ꯭ꯔꯣ
ꯅꯪ ꯅꯦꯠꯋꯥꯛ ꯐꯠꯇꯕ ꯔꯥ ꯅꯪꯒꯤ ꯅꯈꯣꯟ ꯇꯥꯗ꯭ꯔꯦ꯫ ꯍꯜꯂꯣ꯫